ꯍꯜꯂꯣ ꯇꯥꯏꯌꯦ
ꯑꯁ ꯅꯪꯕꯨ ꯐꯣꯟ ꯇꯧꯔꯒꯀꯣ ꯎꯝ ꯅꯪꯒꯤ ꯇꯥꯛꯁꯇꯣ ꯂꯣꯏ
ꯂꯣꯏꯈ꯭ꯔꯦ ꯍꯥꯏ ꯃꯔꯤꯔꯛ ꯍꯦꯟꯕ ꯃꯥꯜꯂꯦ ꯑꯩꯒꯤꯁꯦ ꯅꯨꯡꯁꯤꯈ꯭ꯔꯦꯗꯀꯣ
ꯅꯪꯗꯤ ꯁꯨꯡꯇꯧ ꯇꯧꯔꯛꯇ꯭ꯔꯒ ꯑꯩꯕꯨ ꯇꯧꯔꯛꯑꯣ ꯇꯧꯔꯛꯑꯣ ꯑꯩꯒꯤ ꯂꯣꯏꯈ꯭ꯔꯦ ꯏꯃꯥ ꯏꯃꯥꯟꯅꯕꯤꯅꯦ ꯋꯥ ꯐꯠꯇꯕ ꯈꯔ ꯇꯧꯔꯨꯕꯗ ꯑꯗꯨꯝ ꯀꯩꯅꯣ ꯇꯧꯋꯦꯕ ꯀꯩꯗꯧꯔꯤꯅꯣ ꯅꯪꯗꯤ
ꯇꯨꯝꯃꯤꯌꯦ
ꯑ
ꯇꯨꯝꯃꯤꯌꯦ ꯍꯥꯏꯕꯕꯨ ꯑꯗꯨꯝ ꯀꯩ ꯇꯧꯔꯨꯅꯤ ꯅꯪ ꯈꯪꯉꯤꯗꯨꯅꯤ
ꯑꯗꯨꯅꯦ ꯉꯜꯂꯦꯕꯗꯣ ꯁꯥꯕ ꯂꯣꯏꯅ ꯈꯪꯅꯤꯡꯉꯤ ꯑꯗꯨꯗꯤ ꯅꯨꯡꯁꯤꯕꯤ ꯀꯔꯝꯃꯥꯏ ꯂꯦꯜꯂꯤꯒꯦ ꯅꯪꯕꯣ
ꯑꯁ ꯐꯖꯅ ꯅꯨꯡꯊꯤꯜꯗ ꯇꯨꯝꯕ ꯐꯪꯉꯦ ꯑꯩ ꯉꯁꯤꯗꯤ ꯇꯨꯝꯃꯦ ꯇꯨꯝꯕ ꯐꯪꯕꯁꯦ ꯑꯁ ꯎꯝ ꯑꯝ ꯇꯨꯝꯕ ꯐꯪ ꯇꯨꯝꯕꯗꯤ ꯐꯪꯉꯦ ꯑꯗꯨ ꯑꯣꯏꯔꯁꯦ
ꯑꯗꯨ ꯑꯣꯏꯁꯨ
ꯇꯨꯝꯗꯦ ꯍꯥꯏꯕꯗꯨ ꯅꯨꯡꯊꯤꯟꯗ ꯇꯨꯝꯕ ꯍꯩꯇꯦ ꯍꯥꯏꯕꯗꯣ ꯉꯁꯤ ꯇꯨꯝꯃꯤ ꯉꯥꯍꯥꯛ ꯇꯨꯝꯃꯒ ꯀꯔꯤ ꯍꯥꯏꯁꯤꯔ ꯏꯆꯥ ꯑꯅꯤꯗꯣ ꯇꯨꯝꯗꯕꯒꯤꯀꯣ ꯑꯣ ꯐꯔꯦ ꯐꯔꯦ ꯅꯕꯥꯅꯤ ꯁꯥꯟꯅꯔꯣꯀꯣ ꯋꯥꯔꯤ ꯁꯥꯟꯅꯔꯣ ꯑꯗꯨꯒ ꯁꯥꯟꯅꯄ꯭ꯔꯣ ꯐꯣꯟꯁꯨ ꯌꯦꯡꯍꯟꯂꯦ ꯑꯗꯨꯒ ꯑꯩ ꯉꯍꯥꯛꯇꯪ ꯇꯨꯈꯤꯒꯦ ꯍꯥꯏꯔ ꯇꯨꯡꯊꯣꯛꯄ
ꯎꯝ
ꯌꯨꯝꯈꯥꯡꯅꯤꯡꯕꯅꯁꯨ ꯁꯤ ꯇꯧꯔꯦ ꯑꯩ
ꯑꯁ ꯁꯤꯃꯜ ꯂꯦꯀꯣ ꯋꯥꯈꯜ ꯋꯥꯡꯅꯨ ꯄꯦꯂꯞ ꯂꯩ ꯑꯗꯨꯅꯦ ꯑ ꯑꯦꯅꯤꯗꯤꯌꯦ
ꯍꯥꯥ
ꯑꯉꯥꯡꯁꯤꯡꯁꯦ ꯏ ꯇꯨꯝꯈ꯭ꯔꯕꯣ
ꯇꯣꯡꯈ꯭ꯔꯦ
ꯎꯝ
ꯑꯗꯨꯏꯅꯦ ꯍꯧꯖꯤꯛ ꯑꯩꯅ ꯍꯂꯨ ꯂꯤꯂꯤꯌꯥ ꯂꯥꯎꯔꯒ ꯐꯣꯟ ꯋꯥꯔꯤ ꯁꯥꯟꯅꯔꯤꯁꯦ
ꯑꯗꯨꯅꯦ ꯈꯪꯉꯦ ꯅꯠꯇ꯭ꯔꯗꯤ ꯅꯣꯏꯒꯤ ꯏꯃꯥꯗ ꯀꯧꯔꯛꯄꯗ ꯇꯔꯛꯑꯅꯦꯕ
ꯎꯝ ꯑꯩꯗꯤ ꯑꯗꯨꯝ ꯑꯩꯒꯤ ꯏꯆꯥꯁꯤꯡꯁ ꯑꯗꯨꯝ ꯇꯨꯝꯕ ꯀꯥꯟꯗꯗꯤ ꯑꯣ ꯒꯟꯒꯟꯗ ꯑꯗꯨꯝ ꯇꯨꯝꯃꯦ
ꯑꯣ
ꯍꯧꯖꯤꯛꯁꯦ ꯑꯩꯇꯪ ꯃꯃꯤꯡꯗꯧ ꯀꯔꯤ ꯍꯥꯏꯕ ꯂꯥꯎꯈ꯭ꯔꯦ ꯊꯪꯒꯥꯜ ꯅꯨꯄꯥ ꯑꯃꯅꯦꯕꯀꯣ ꯑ ꯀꯣꯜ ꯇꯧꯕ ꯇꯧꯕ ꯀꯥꯟꯗ ꯃꯥꯁꯦ ꯄ꯭ꯔꯥꯏꯚꯦꯠ ꯆꯦꯠꯇ ꯑꯗꯨꯝ ꯇꯧꯔꯛꯑꯦ
ꯑꯣ
ꯑꯗꯨꯗꯥꯅꯥꯒꯨꯝꯕꯁꯨ ꯍꯥꯏꯕꯤꯗꯦ ꯑꯗꯨꯒ ꯅꯨꯡꯊꯤꯟꯗꯦꯟꯕꯒꯨꯝꯕꯁꯨ ꯇꯧꯗꯦꯗ ꯇꯧꯕꯕꯨꯗꯤ ꯇꯔꯁꯨ ꯃꯥꯁ ꯝꯧꯅꯤ ꯍꯥꯏꯕꯗꯤ ꯈꯪꯗꯦꯕ ꯆꯥꯛ ꯆꯥꯔꯕꯣ ꯀꯔꯤ ꯇꯧꯔꯤꯒꯦ ꯍꯧꯖꯤꯛꯀꯥꯟ ꯃꯥꯥꯁꯦ ꯁꯤꯡꯖꯃꯩꯅ ꯂꯩꯌꯦ ꯅꯣꯏ ꯑꯉꯥꯡꯁꯤꯡꯗꯣ ꯂꯥꯏꯔꯤꯛ ꯇꯝꯕ ꯅꯪ ꯂꯥꯏꯔꯤꯛ ꯀꯌꯥꯐꯥꯎ ꯇꯝꯕ꯭ꯔꯥꯅ ꯑꯁ ꯇꯝꯕꯒꯨꯝ ꯗꯕ ꯈꯣꯏꯗꯤ ꯄꯩꯁꯥ ꯎ ꯄꯥꯏꯗꯕꯅꯤꯅ ꯑꯁꯤꯒꯨꯝꯕꯒ ꯍꯣꯠꯅꯔꯒ ꯀꯔꯤꯕ ꯁ ꯚ ꯍꯥꯏꯕ ꯍꯣꯏ ꯍꯣꯏ ꯈꯪꯉꯦ ꯈꯪꯉꯦ ꯐꯪꯉꯤ ꯈꯪꯉꯦ ꯌꯥꯔ
ꯌꯥꯍꯅꯦ ꯅꯨꯡꯁꯤꯗ꯭ꯔꯥ ꯑꯩꯗꯣ ꯑꯗꯨꯨꯝꯕ ꯋꯥ ꯍꯥꯏꯩꯕꯣ ꯅꯨꯡꯁꯤꯃꯠꯂꯦ ꯅꯪꯁꯨ ꯈꯔ ꯉꯟꯅ ꯟꯊꯣꯛꯄꯒꯤꯅꯤꯗ ꯉꯟꯅ ꯄꯥꯟꯊꯣꯛꯄꯗꯤ ꯑꯃꯔꯣꯝꯗꯗꯤ ꯌꯥꯝ ꯐꯕ
ꯎꯝ ꯍꯥꯏꯒꯅꯨ ꯑꯗꯨꯒꯨꯝꯕ ꯇꯥꯅꯤꯡꯗ꯭ꯔꯦ
ꯈꯤꯔꯦ ꯍꯥꯏꯕ ꯇꯣ ꯏꯁꯁ ꯀꯥꯡ ꯑꯃꯨꯛ ꯂꯩꯌꯦ ꯅꯣꯏꯒꯤ ꯀꯥꯡ ꯂꯩꯇ꯭ꯔꯣ
ꯅꯪꯉꯣꯟꯗ ꯂꯣꯏꯅ ꯇꯝꯈ꯭ꯔꯕꯅꯤ ꯅꯪ ꯀꯥꯎꯔꯗꯤ ꯀꯥꯎꯔꯦ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
ꯅꯋꯥꯒꯤ ꯋꯥꯈꯜ ꯈꯛꯇ ꯈꯜꯂ ꯂꯩꯕ꯭ꯔꯥꯅ
ꯑꯩ ꯏꯋꯥ ꯀꯣꯏꯗꯦ ꯊꯥꯏꯅꯗꯤ ꯑꯃꯨꯔꯛ ꯈꯟꯈꯔꯑꯃꯦ
ꯎꯝ
ꯁꯤꯡꯁꯦ ꯁꯥꯖꯕ ꯌꯥꯕ ꯅꯠꯇꯦꯗ ꯑꯩ ꯀꯣꯏꯅ ꯀꯣꯏꯅ ꯑꯇꯣꯞꯄ ꯀꯣꯏꯔꯝꯃꯦ ꯑꯗꯨ ꯐꯥꯔꯒ ꯇꯣꯛꯈ꯭ꯔꯦ ꯑꯥ
ꯑꯩꯁꯦ ꯎ ꯀꯔꯤ ꯍꯥꯏꯁꯤꯔꯥ ꯅꯨꯄꯥꯁꯦ ꯅꯨꯄꯤ ꯑꯃ ꯀꯣꯏꯕ ꯑꯣꯏꯅ ꯅꯨꯄꯥ ꯑꯃ ꯀꯣꯏꯕꯁꯤꯡꯁꯦ ꯍꯥꯅꯥ ꯎ ꯁꯤꯚꯥꯏ ꯑꯇꯣꯞꯄ ꯀꯔꯤ ꯍꯥꯏꯗ꯭ꯔꯥ ꯑꯗꯨꯒꯤ ꯃꯤ ꯑꯇꯣꯞꯄ ꯑꯁꯤꯒꯨꯝꯕ ꯐꯥꯒꯗꯕ ꯃꯤ ꯍꯥꯟꯅꯒꯨꯝꯕ ꯂꯩꯔꯝꯕꯗꯤ ꯑꯗꯨꯗ ꯆꯪꯒꯅꯤꯑ ꯑꯗꯨ ꯃꯣꯏꯕꯨ ꯑꯁꯦꯡꯕꯒꯤ ꯑꯩꯁꯦ ꯑꯃ ꯑꯅꯤꯔꯛ ꯊꯦꯡꯅ
ꯎꯝ
ꯑꯃꯨꯛ ꯑꯩꯒꯤ ꯅꯨꯄꯥꯗꯤ ꯑꯗꯨꯝꯗꯤ ꯇꯧꯗꯦ ꯑꯗꯨ ꯑꯣꯏꯔꯁꯨꯨ ꯃꯤꯅ ꯋꯥꯕꯗꯣ ꯈꯪꯕ
ꯍꯣꯏ
ꯋꯥꯈꯜ ꯋꯥꯅ ꯆꯣꯛꯊꯔꯒ ꯑꯁꯤ ꯑꯝ ꯗꯤꯄ꯭ꯔꯦꯁꯟ ꯂꯩꯕꯒꯨꯝꯕ ꯅꯠꯇ꯭ꯔꯒ ꯁꯨꯃꯥꯏ ꯅꯨꯄꯥꯗꯤ ꯃꯣꯏꯗꯤ ꯑꯗꯨꯝ ꯗꯤꯄ꯭ꯔꯦꯁꯟ ꯂꯩꯌꯦ ꯍꯥꯏꯔꯁꯨ ꯃꯣꯏꯗꯤ ꯌꯨ ꯊꯛꯑꯒ ꯀꯩꯗꯧꯔꯒ ꯑꯗꯨꯝ ꯂꯦꯟꯕ ꯌꯥꯏꯌꯦꯕ ꯀꯣ ꯍꯣꯏ ꯑꯗꯨ ꯅꯠꯇꯦꯕ ꯅꯨꯄꯤꯁꯤꯡꯅꯦ ꯑꯩꯈꯣꯏꯅ ꯃꯣꯏ ꯅꯨꯄꯥꯁꯤꯡꯗꯨ ꯗꯤꯄ꯭ꯔꯦꯁꯟꯗꯒꯤ ꯍꯦꯟꯅ ꯃꯣꯏꯕꯨ ꯃꯇꯧꯗ ꯍꯦꯛ ꯇꯝꯕ ꯑꯩꯈꯣꯏꯕꯨ ꯃꯤꯅꯦ ꯍꯥꯏꯅ ꯂꯧꯒꯦꯔꯣ ꯁꯣꯁꯥꯏꯇꯤꯅ ꯁꯨꯡꯂꯧ ꯂꯧꯔꯣꯏ
ꯍꯣꯏ ꯑꯩꯅ ꯊꯥꯏꯅ ꯈꯪꯂꯝꯕ ꯈꯪꯅꯔꯝꯕ ꯅꯨꯄꯥ ꯑꯃꯗꯤ ꯂꯩꯔꯝꯃꯦ
ꯎꯝ
ꯑꯗꯣ ꯃꯥꯁꯨ ꯑꯩ ꯀꯣꯏꯅ ꯀꯣꯏꯅꯀꯣ ꯑꯇꯣꯞꯄ ꯅꯨꯄꯤ ꯀꯣꯏꯔꯝꯃꯦ ꯑꯦ ꯑꯗꯨꯒꯤ ꯑꯩ ꯑꯗꯨ ꯃꯇꯨꯡꯗꯒꯤꯗꯤ ꯆꯍꯤ ꯑꯃ ꯍꯦꯜꯂꯦ ꯑꯩꯅ ꯅꯨꯄꯥ ꯀꯣꯏꯔ ꯂꯩꯔꯤꯁꯦ
ꯑꯗꯣ ꯅꯪ ꯑꯗꯨꯝ ꯎꯝ ꯍꯟꯖꯤꯟꯅꯕꯔꯥ
ꯍꯥꯥ
ꯍꯟꯖꯤꯅꯕꯔꯣ
ꯀꯔꯝꯍꯥꯏ ꯍꯟꯖꯤꯟꯅꯒꯦꯔꯣ ꯃꯤ ꯃꯥꯅ ꯍꯥꯟꯅ ꯀꯣꯏꯕ ꯅꯨꯄꯤꯗꯣ ꯑꯗꯨꯝ ꯀꯣꯏꯔꯒ ꯂꯩꯔꯦ
ꯎꯝ
ꯗ ꯅꯪ ꯑꯩꯅ ꯀꯌꯥꯃꯨꯛ ꯋꯥꯕ꯭ꯔꯥ ꯍꯥꯏꯕꯗꯣ ꯅꯪ ꯍꯥꯏꯔꯗꯤ ꯅꯪ ꯄꯤ ꯇꯥꯔꯅꯤꯀꯣ ꯑꯩ ꯍꯥꯏꯅꯤꯡ ꯗꯦ
ꯑꯩꯁꯨ ꯊꯦꯡꯅꯩ ꯑꯗꯨꯝꯕ ꯑꯩꯁꯨ ꯊꯦꯡꯅꯩ ꯍꯥꯏꯕꯗꯤꯀꯣ ꯍꯧꯖꯤꯛꯇꯤ ꯑꯩꯁꯨ ꯌꯥꯝꯑꯉꯥꯡ ꯅꯠꯇ꯭ꯔꯕꯅꯤꯅꯀꯣ ꯊꯦꯡꯅꯩꯌꯦ ꯑꯗꯨꯏꯅꯦ ꯑꯩꯅ ꯃꯤ ꯑꯩꯅ ꯑꯗꯨꯃꯥꯏ ꯋꯥꯕꯗꯣ ꯎꯕ ꯀꯥꯟꯗꯀꯣ
ꯍꯣꯏ
ꯈꯪꯕꯔ ꯍꯧꯖꯤꯛ ꯑꯩ ꯅꯪ ꯁꯤꯡꯒꯜꯗ ꯂꯩꯔꯒ ꯅꯪ ꯍꯧꯖꯤꯛ ꯅꯅꯤꯡꯇꯝꯅ ꯆꯠꯂꯤꯗꯣ ꯕꯦꯁꯅꯤꯀꯣ
ꯑꯗꯨꯅꯤ ꯍꯥ
ꯕꯦꯁꯅꯦ ꯍꯥꯏꯕꯗꯤ ꯅꯪ ꯐꯖꯟꯅ ꯅꯪ ꯐ ꯖꯟꯅ ꯂꯩꯌꯨ ꯅꯪ ꯐꯖꯟꯅ ꯄꯩꯁꯥ ꯇꯥꯜꯂꯣ ꯅꯪꯉꯣꯟꯗ ꯁꯨꯡꯋꯥꯠ ꯋꯥꯠꯄ ꯂꯩꯔꯣꯏ ꯅꯨꯄꯥꯒꯤ ꯑꯗꯨꯃꯛ ꯑꯩꯈꯣꯏꯅ ꯊꯤꯒꯗꯕ ꯅꯠꯇꯦ ꯃꯣꯏꯅ ꯊꯤꯔꯛꯀꯗꯕꯅꯤ ꯑꯗꯨꯒꯀꯣ ꯑꯗꯨ ꯃꯣꯏꯅ ꯇꯧꯔꯁꯨ ꯃꯔꯥꯏꯕꯛꯇ ꯇꯝꯗꯕ ꯍꯥꯏꯕꯁꯨ ꯂꯩꯕꯅꯤ ꯀꯣ ꯑꯗꯨꯕꯨ ꯅꯪ ꯅꯁꯛ ꯊꯤꯕꯁꯨ ꯅꯠꯇꯦ ꯋꯥꯠꯄꯁꯨ ꯅꯠꯇꯦ
ꯍꯥꯏꯕꯅꯤꯅ ꯐꯖꯕꯅꯤꯅ ꯑꯩꯗꯣ
ꯐꯖꯕ ꯍꯥꯏꯕ ꯀ ꯅꯪꯒ ꯍꯥꯏꯔꯗꯤ ꯑꯩꯗꯤ
ꯑꯦꯁ ꯋꯥꯔꯤꯗꯣ ꯅꯪꯁꯨ ꯐꯖꯔꯝꯅꯤ ꯈꯪꯉꯦ ꯅꯆꯥꯁꯤꯡꯗꯣ ꯐꯖꯩꯌꯦ
ꯎꯝ ꯎꯝ ꯎꯝ ꯎꯝ ꯐꯖꯔꯝꯅꯤ ꯅꯪ ꯑꯩꯕꯨ ꯍꯥꯛ ꯎꯕ ꯀꯥꯟꯗ ꯑꯦ ꯁꯤ ꯇꯣꯉꯥꯜꯂꯝꯅꯤ ꯍꯥꯏꯗꯕꯅꯤꯅ ꯑꯁꯦꯡꯗꯤ ꯑ
ꯉꯟꯅ ꯄꯥꯔꯤꯗꯣ ꯐꯖꯕꯒꯤ ꯃꯤ ꯂꯧꯅꯤꯡꯉ ꯝꯕꯂꯦ
ꯑꯩ ꯀꯣ ꯅꯪꯕꯨ ꯀꯣꯜ ꯇꯧꯕ ꯃꯔꯛꯇꯨꯗ ꯎꯝ ꯅꯪꯁꯦ ꯍꯣꯔꯣꯏ ꯌꯥꯝ ꯁꯥꯟꯅꯕ ꯅꯨꯡꯉꯥꯏ ꯅꯨꯄꯤ ꯃꯔꯛꯇ ꯍꯥꯏꯕꯗꯤ ꯑꯗꯨꯝ ꯐ꯭ꯔꯦꯟꯒꯨꯝꯅ ꯏꯅꯥꯎꯅꯨꯄꯤꯒꯨꯝꯅ ꯑꯗꯨꯝ ꯈꯟꯕ ꯉꯝꯃꯦꯕ ꯍꯥꯏꯕꯗꯤ ꯑꯩ ꯂꯣꯏꯅ ꯑꯗꯨꯝ ꯁꯦ ꯇꯧꯕꯌꯦꯀꯣ
ꯑꯩꯁꯨꯅꯦ ꯅꯪꯉꯣꯟꯗ ꯋꯥꯔꯤ ꯌꯥꯝ ꯁꯥꯟꯅꯕ ꯌꯥꯝ ꯅꯨꯡꯉꯥꯏꯌꯦꯦ ꯑꯩꯕꯨ ꯑꯩ ꯅꯨꯡꯊꯤꯤꯟꯒꯨꯝꯕꯗꯣ ꯍꯦꯛꯇ ꯁꯪꯗꯦꯕ
ꯍꯣꯏ ꯉꯔꯥꯡꯁꯨ ꯅꯪ ꯚꯦꯁꯦꯁꯀꯨꯝꯕ ꯑꯗꯨ ꯊꯥꯔꯛꯄꯗꯣ ꯉꯔꯥꯡꯔꯣ ꯑꯗꯨꯗꯁꯨ ꯑꯩ ꯏꯄꯥꯝꯗ ꯆꯠꯄꯒꯤ ꯑꯁ ꯌꯥꯝꯝꯅ ꯆꯠꯂꯁꯨ ꯅꯨꯡꯉꯥꯏꯕ ꯐꯪꯗꯦ ꯑꯉꯥꯡꯁꯤꯡꯗꯀꯣ ꯑꯩ ꯃꯤ ꯃꯅꯥꯛꯇ ꯂꯥꯛꯑꯣ ꯍꯥꯏꯔꯒ ꯌꯥꯗꯦ
ꯍꯣꯏꯅꯦ
ꯅꯁꯥꯁꯤ ꯐꯠꯇꯦꯗ ꯐꯠꯇꯦꯗ ꯍꯥꯏꯔꯅꯤ ꯑꯩꯕꯨ ꯑꯗꯨꯒꯤ ꯏꯀꯥꯏꯕ ꯑꯃ
ꯎꯝ ꯑꯁ ꯑꯉꯥꯡꯁꯤ ꯇꯥꯗꯦ
ꯑꯩꯒꯤ ꯈꯣꯟꯗꯣ
ꯎꯝ
ꯎꯝ ꯏꯊꯟꯇ ꯇꯥꯏ ꯅꯪꯒꯤ ꯐꯣꯟꯗꯣ
ꯀꯃꯥꯏꯅ ꯇꯧꯕꯅꯣ ꯍꯧꯖꯤꯛ ꯍꯧꯖꯤꯛꯀꯤꯤ ꯇꯕ꯭ꯔꯣ
ꯇꯥꯏ ꯉꯁꯥꯏꯗꯒꯤ ꯍꯥꯏꯇꯥꯔꯤꯅꯦ
ꯀꯦ
ꯍꯧꯖꯤꯛꯇꯤ ꯇꯥꯗ꯭ꯔꯦ
ꯎꯝ ꯉꯁꯥꯏ ꯑꯅꯦ ꯕꯕꯨꯂꯨꯝ ꯈꯔ ꯑꯩ ꯃꯨꯖꯤꯛ ꯇꯧꯕ ꯍꯦꯁ ꯍ ꯇꯧꯅꯤꯗ ꯀꯥꯏꯗꯤ
ꯃꯦꯖꯤꯛ ꯇꯧꯕꯤꯌꯨꯅꯦꯍ
ꯑꯁ ꯑꯩꯅ ꯅꯪꯉꯣꯟꯗ ꯃꯦꯖꯤꯛ ꯇꯧꯕꯤꯌꯣ ꯍꯥꯏꯅ ꯇꯧꯋꯣ ꯍꯥꯏꯔꯗꯤ ꯅꯪꯉꯣꯟꯗ ꯑꯩ ꯀꯔꯤ ꯇꯧꯕꯤꯗꯣ ꯃꯥꯅꯣ ꯂꯩꯁꯥꯕꯤ ꯑꯣ ꯅꯤꯡꯉꯥꯏꯕꯤꯔꯦ
ꯍ ꯍꯣꯏ ꯑꯗꯨꯒꯨꯝꯕ ꯄꯩꯁꯥ ꯃ
ꯅꯧꯅ ꯂꯩꯁꯥꯕꯤ ꯑꯣꯏꯔꯣꯏ ꯑꯩꯈꯣꯏꯅꯤ ꯆꯠꯃꯤꯟꯅꯔꯅꯤ
ꯎꯝ ꯏꯁꯁ ꯅꯅꯥꯛꯇ ꯄꯥꯏꯔꯛꯀꯦꯔꯥ ꯈꯪꯈ
ꯍ ꯀꯅꯥ ꯈꯥꯡ
ꯑ
ꯍꯌꯦꯡ ꯁꯤꯒ꯭ꯔꯤ ꯍꯥꯏꯕ
ꯍꯥꯏꯌꯦꯡ ꯎꯝꯁꯦ ꯍꯣꯔꯦꯟ ꯍꯥꯏꯕꯤꯔꯒꯦ ꯍꯧꯖꯤꯛꯇꯤ ꯍꯥꯏꯔꯔꯣꯏ ꯍꯥꯏꯕ ꯌꯥꯗ꯭ꯔꯦ
ꯑꯗꯨ ꯑꯗꯨꯅꯦ ꯑ
ꯃꯣꯏꯅꯦ ꯔꯦꯀꯣꯔꯗꯤꯡ ꯍꯦꯛꯇ ꯇꯧꯕꯅꯤ ꯍꯥ
ꯅꯣꯏ ꯅ ꯆꯥꯛꯁꯤꯡ ꯂꯣꯏ ꯇꯨꯝꯈ꯭ꯔꯕꯅꯤꯅ ꯅꯪ ꯌꯥꯝ ꯅꯨꯡꯉꯥꯏꯔꯝꯃꯅꯤ
ꯍꯣꯏ ꯍꯧꯖꯤꯛꯁꯦ ꯑꯩ ꯎꯝ ꯑꯃꯨꯛ ꯂꯣꯡꯉꯦ ꯑꯃꯨꯛ ꯎꯞꯄꯦ ꯇꯨꯝꯕꯒ ꯅꯨꯡꯉꯥꯏꯅ ꯖꯤꯝꯅꯥꯁ ꯍꯧꯛ ꯑꯃꯨꯛ ꯇꯧꯔꯦ ꯌꯣꯒꯥ ꯑꯃꯨꯛ ꯇꯧꯔꯦ ꯑꯦꯔꯣꯕꯤꯛ ꯑꯃꯨꯛ ꯆꯣꯡꯉꯦ
ꯑꯁ ꯅꯪꯁꯨ ꯋꯥꯔꯤ ꯁꯥꯟꯅꯕꯗꯤ ꯌꯥꯝ ꯅꯨꯡꯉꯥꯏꯌꯦ ꯑꯁꯦꯡꯕ ꯎꯕ꯭ꯔꯥ ꯁꯤꯡꯁꯤꯕ꯭ꯔꯥ ꯀꯩꯅꯣꯝꯃ ꯆꯥꯃꯤꯟꯅꯕ ꯗꯤ ꯌꯥ ꯀꯣ ꯀꯟꯁꯦ
ꯊꯣꯛꯂꯛꯄ ꯀꯥꯟꯗ ꯆꯥꯃꯤꯟꯅꯗ꯭ꯔꯦ ꯅꯪ ꯄꯥꯞꯄꯨꯅꯤꯀꯣ
ꯑꯩ ꯊꯣꯛꯄ ꯀꯥꯟꯗ ꯁꯤꯡꯕ ꯀꯩꯅꯣꯝꯃ ꯄꯨꯔꯛꯄ ꯇꯥꯔꯦ ꯁ꯭ꯋꯥꯏꯗꯒꯤ ꯆꯥꯕ ꯌꯥꯕ ꯁ꯭ꯋꯥꯏꯗꯒꯤꯗꯤ ꯆꯥꯕꯁꯦ ꯌꯥꯝꯅꯗꯤ ꯑꯥꯔꯣꯝꯗꯒ
ꯎꯝ ꯅꯪ ꯊꯕꯛ ꯆꯤ ꯑꯃꯨꯛ ꯊꯣꯛꯂꯛꯄ ꯀꯥꯟꯗ ꯑꯩꯅ ꯐꯣꯟ ꯄꯥꯏꯈꯠꯇꯕ ꯅꯪꯗꯣ
ꯑꯩ ꯅꯪ ꯂꯦꯝꯗꯤ ꯊꯥꯔꯣꯏꯀꯣ ꯆꯍꯤ ꯄꯨꯔꯛꯀꯅꯤ ꯍ ꯀꯩꯅꯣ ꯖꯨꯕꯤꯒꯨꯝꯕꯗꯤ ꯄꯨꯔꯛꯄꯤꯕ ꯌꯥꯏꯌꯦ ꯍꯥꯏꯕꯗꯤ ꯑꯩ ꯂꯥꯛꯄ ꯀꯥꯟꯗꯀꯣ
ꯅꯪ ꯂꯨꯝꯕꯗ ꯄꯨꯔꯛꯀꯅꯨ ꯆꯥꯅꯤꯡꯗꯦ ꯅꯪ ꯑꯁꯣꯝꯒꯤ
ꯑꯁ ꯑꯁꯣꯝꯒꯤ ꯆꯥꯅꯤꯡꯗꯦ ꯍꯥꯏ ꯀꯔꯤꯁꯨ ꯇꯧꯗꯦꯍꯦ ꯍꯥꯎꯔ ꯍꯥꯎꯕꯅꯦ ꯑꯗꯨꯝ ꯑꯗꯨꯗꯤꯗꯤ ꯀꯋꯥ ꯀꯋꯥ ꯃꯔꯨ ꯑꯣꯏꯅ ꯄꯨꯔꯥ ꯑꯣꯏꯔꯣ
ꯑꯩ ꯋꯥꯁꯗꯦ ꯇꯅ ꯀꯁꯤꯦ ꯀꯔꯒ ꯇꯧ ꯁꯥꯕ
ꯑꯁ ꯇꯂꯦꯗ ꯅ ꯑꯗꯨꯗꯤ ꯍ ꯍꯩ ꯃꯍꯤ ꯑꯣꯏꯅ ꯄꯨꯔꯛꯑꯒꯦ
ꯏꯆꯥꯁꯤꯡꯒꯤ ꯄꯨꯔꯛꯅꯤꯡꯕꯒꯤ ꯑꯗꯨꯝ ꯐꯨꯔꯇꯤ ꯄ ꯇꯔꯥ ꯇꯔꯥ ꯄꯤꯕꯗꯣ ꯑꯗꯨꯝ ꯄꯨꯔꯛꯑꯣ ꯌꯥꯔꯦ ꯅꯪ ꯂꯨꯞꯅꯕꯅꯦ ꯅꯪ ꯊꯥꯡꯕꯗ ꯋꯥꯒꯗꯕꯅꯦ
ꯅꯆꯥꯅꯨꯄꯤꯒꯤ ꯐꯖꯕ ꯑꯀꯤꯂꯤꯞ ꯀꯨꯝꯕ ꯀꯩ ꯑꯩꯗꯤꯒꯣ ꯅꯨꯄꯤ ꯃꯆꯥꯁꯤꯡꯁꯤ ꯌꯥꯝ ꯄꯥꯝꯃꯦꯕ ꯃꯣꯏꯕꯨꯗꯤ ꯀꯦꯜꯂꯤ ꯀꯦꯔꯒ ꯐꯖꯕꯗꯣ ꯑꯗꯨ ꯑꯩꯅ ꯌꯥꯝ ꯄꯥꯝꯕ
ꯎꯝ ꯎꯝ ꯅꯪ ꯍꯧꯖꯤꯛ ꯅꯨꯄꯤ ꯃꯆꯥ ꯌꯥꯝ ꯄꯥꯝꯃꯦ ꯍꯥꯟꯅꯗꯁꯨ ꯑꯗꯨꯝ ꯍꯥꯏꯔꯤ ꯂꯩꯕꯗ ꯅꯪ ꯅꯪ ꯆꯆꯥ ꯄꯣꯛꯄ ꯅ ꯄꯥꯛꯇ ꯄꯣꯛꯄꯅꯤ ꯌꯦꯡꯉꯨꯀꯣ
ꯑꯍꯦ ꯑꯗꯨꯗꯤ ꯑꯣꯏꯍꯟꯕꯤꯒꯅꯨ ꯑꯩꯗꯤ ꯅꯨꯄꯤꯗꯤꯀꯣ ꯈꯪꯗꯦ ꯑꯗꯨꯝ ꯅꯨꯡꯁꯤꯌꯦ ꯂ ꯂꯤꯞꯇꯣꯞꯇꯪ ꯐꯥꯕꯤꯔꯁꯨ ꯔꯕꯔꯗꯪ ꯄꯥꯝꯕꯤꯔꯁꯨ ꯃꯣꯏꯁꯦ ꯍꯦꯛ ꯄꯨꯡ ꯐꯥꯗ ꯐꯖꯕ
ꯎꯝ
ꯑꯗꯨꯒꯤ ꯅꯪꯁꯨ ꯅꯨꯄꯤꯅꯗꯤ ꯅꯨꯡꯁꯤꯔꯕꯝꯅꯤꯗ ꯁꯝꯛꯇꯗꯤ
ꯏꯆꯥ ꯃꯔꯛꯇ ꯑꯩꯁꯦ ꯅꯨꯄꯥ ꯌꯥꯝ ꯄꯥꯝꯃꯦ ꯀꯔꯤꯒꯤꯅꯣ ꯍꯥꯏꯔꯒ ꯋꯥꯔꯤ ꯁꯥꯕꯤꯒꯦ